ꯍꯜꯂꯣ ꯇꯥꯏꯌꯦ ꯇꯥꯏ ꯅꯨꯡꯉꯥꯏꯔꯤꯕꯣ ꯀꯩꯅꯣ ꯀꯩꯗꯧꯔꯃꯤꯅꯣ ꯅꯨꯡꯉꯥꯏꯔꯤ ꯔꯣ
ꯀꯣꯂꯦꯖ ꯍꯜꯂꯤꯔꯣ
ꯎꯝ
ꯅꯨꯡꯉꯥꯏꯔꯤ ꯑꯦ ꯕꯥꯏ ꯇꯧꯗꯅ ꯑꯗꯨꯝ ꯂꯩꯔꯤꯌꯦ ꯇꯨꯝꯕꯒ ꯆꯥꯕꯒ ꯇꯧꯔꯒ ꯑꯗꯨꯝ
ꯑꯥ ꯑꯥ ꯀꯞ ꯌꯦꯡꯗꯔꯣ
ꯋꯥꯔꯜ ꯀꯞ ꯌꯦꯡ ꯉꯔꯥꯡ ꯌꯦꯡꯗꯦꯗ ꯋꯥ꯭ꯔꯜ ꯀꯞ ꯇꯤꯕꯤ ꯂꯩꯖꯗꯕꯅꯤꯅ
ꯎꯝ ꯇꯤꯚꯤ ꯂꯩꯖꯗ꯭ꯔꯦ ꯑꯃ ꯊꯥꯔꯛꯎꯔꯣ ꯂꯩꯔꯒ
ꯑꯔꯣꯞ ꯂꯤꯃꯤ ꯀꯆꯧꯒꯨꯝꯗ
ꯑꯥ ꯄꯤꯕꯤ ꯂꯨꯄꯥ ꯀꯌꯥ ꯄꯤꯕꯅꯣ ꯂꯩꯔꯛꯑꯣꯀꯣ
ꯑꯣ ꯂꯥꯛ ꯑꯃ ꯃꯈꯥꯏ ꯇꯥꯕ
ꯂꯥꯛ ꯑꯃ ꯃꯈꯥꯏ ꯇꯥꯕ ꯑꯣ ꯅꯥꯕ ꯂꯥꯛ ꯑꯃ ꯃꯈꯥꯏ ꯇꯥꯕꯕꯨ ꯌꯣꯟꯕ꯭ꯔꯣ
ꯅꯪ ꯈꯪꯕ꯭ꯔꯥ ꯑꯩꯅ ꯍꯪꯃꯥꯏ ꯄꯜꯂꯛꯄꯗꯨ ꯂꯥꯛ ꯑꯃ ꯃꯈꯥꯏꯒꯦ ꯍꯥꯏꯕꯁꯦ
ꯑꯩꯁ ꯀꯥꯏꯅꯣꯗ ꯂꯨꯄꯥ ꯂꯤꯁꯤꯡ ꯌꯥꯡꯈꯩꯐꯧ ꯎꯖꯗ꯭ꯔꯤꯗ ꯃꯤꯠꯇ
ꯑꯁ ꯅꯣꯢꯗꯤ ꯌꯥꯝ ꯂꯥꯢꯔꯖꯥꯠꯅꯤꯅ ꯃꯃꯥꯟꯅꯕ ꯂꯥꯏꯔꯕꯗꯣ ꯅꯪ ꯇꯥꯔꯦ ꯅꯦ ꯑꯩꯈꯣꯏꯗꯤ ꯑꯄꯨ ꯑꯄꯨꯟꯕꯅꯤꯅ
ꯑꯦꯟꯇꯤꯅꯥꯗꯣ ꯈꯪꯕꯗ ꯑꯦꯟꯇꯤꯅꯥ ꯁꯤꯡꯀꯠꯂꯒ ꯐꯤꯂꯝ ꯌꯦꯡꯕꯤꯗꯣ
ꯍꯣꯢꯅꯦ ꯗꯥꯅꯗꯨꯗꯝ ꯃꯔꯤꯗꯣ ꯀꯤꯁꯜꯂꯒ ꯄꯣꯟ ꯊꯥꯗꯕꯤꯗꯣ ꯅꯠꯇ꯭ꯔꯣ
ꯍꯣꯏ ꯍꯣꯏ ꯍꯣꯏ ꯑꯗꯨ ꯑꯗꯨ ꯇꯧꯔ ꯌꯦꯡꯉꯦ ꯑꯩꯈꯣꯏ ꯍꯧꯖꯤꯛ
ꯏꯁ ꯂꯥꯢꯕꯨ ꯅꯍꯥꯟꯗꯨ ꯅꯪ ꯌꯦꯡꯉꯛꯄ꯭ꯔꯣꯅ
ꯌꯦꯡꯉꯤ ꯀꯩꯅꯣ ꯏꯁꯇꯥꯃ ꯌꯨꯝꯅꯅꯤ ꯀꯩꯅꯣ ꯑꯩꯈꯣꯏ ꯌꯨꯝꯗ
ꯅꯣꯏ ꯌꯨꯝꯗ ꯗꯇꯥ ꯂꯩꯔꯛꯄꯔꯣ ꯍꯥꯏꯁꯦ
ꯂꯩꯔꯦꯌꯦ ꯁꯤ ꯑꯦꯟ ꯇꯦꯅꯥ ꯁꯦꯝꯕ ꯍꯩ ꯍꯩꯕ꯭ꯔꯣ ꯅꯪꯕꯣ
ꯑꯩꯔꯣ ꯌꯥꯝ ꯌꯦꯡꯉꯤ ꯑꯗꯨꯗꯤ ꯏꯁ
ꯑꯦꯟꯗꯦꯅꯦꯁꯦ ꯀꯥꯏꯗꯩ ꯁꯦꯝꯒꯦꯝ ꯍꯥꯟꯅ ꯍꯥꯏꯔꯛꯎ
ꯀꯔꯤ
ꯑꯦꯟꯇꯦꯅꯥꯁꯦ ꯀꯥꯏꯗꯩ ꯍꯥꯟꯅ ꯆꯤꯡꯒꯦꯕ
ꯀꯅꯨ ꯀꯥꯏꯗꯩ ꯍꯥꯟꯅ ꯁꯦꯝꯒꯦꯕꯣ
ꯍꯥꯏꯗꯤ ꯃꯥꯒꯤ ꯁꯦꯝꯕ ꯌꯣꯠꯇꯣ ꯗꯥꯏꯗꯒꯤ ꯌꯥꯝ ꯂꯣꯏ ꯂꯧꯊꯣꯛꯔꯛꯑ ꯁꯦꯡꯒꯦꯕ
ꯇꯤꯚꯤ ꯃꯅꯤꯡꯗ ꯊꯤꯟꯕꯝ ꯌꯥꯎꯏꯗꯨꯗꯤ ꯀꯦꯕꯜ ꯃꯔꯤꯗꯨ ꯇꯧꯔꯒ
ꯍꯣꯏ ꯕꯥ ꯑꯗꯨꯒꯤ ꯅꯠꯇꯕ ꯑꯃ ꯌꯣꯠ ꯑꯃ ꯌꯥꯎꯋꯤꯗꯅ
ꯑꯥ
ꯌꯣꯠꯁꯦ ꯌꯥꯝ ꯇꯣꯏꯅ ꯀꯣꯂꯤꯡ ꯀꯥꯒꯜꯂꯦꯕ ꯃꯥꯁꯦ
ꯑꯥ
ꯑ ꯀꯥꯏꯗꯒꯤ ꯀꯣꯂꯤꯡ ꯀꯥꯗꯅꯕ ꯑꯩꯈꯣꯏꯒꯤ ꯁ ꯀꯣꯒꯤꯡ ꯍꯦꯛ ꯀꯥꯞꯄ ꯀꯥꯟꯗ ꯇꯨꯅ ꯁꯦꯡꯇꯣꯛ ꯄ ꯍꯥꯏꯇꯥꯔꯦ ꯑꯗꯩꯗꯤ ꯅꯨꯡꯉꯥꯏꯇ꯭ꯔꯦ ꯀꯥꯏꯅ ꯌꯥꯝ ꯌꯣꯠꯁꯦ ꯁꯠ ꯁꯟꯇꯨ꯭ꯔꯛ ꯊꯣꯛꯄꯁꯦ ꯀꯥꯏꯗꯒꯤ ꯂꯧꯊꯣꯛꯀꯦꯕ ꯌꯣꯠꯁꯦ ꯑꯅꯝꯕꯅ
ꯏꯁ ꯈꯪꯖꯗꯦꯗ ꯅꯪ ꯍꯥꯏ ꯈ ꯆꯟꯗꯣ ꯑꯩ ꯒꯥ꯭ꯟꯇꯥꯗꯦꯗ ꯃꯣꯢ ꯑꯦꯟꯇꯤꯅꯗꯣ ꯑꯩꯅ ꯐꯅꯌꯥꯝ ꯋꯥꯡ
ꯂꯩꯗꯤ ꯂ ꯅꯣꯏ ꯏꯟꯇꯤꯅꯥꯗꯣ ꯈꯪꯉꯝꯃꯣꯏꯅꯦ ꯍꯣꯏ ꯑꯗꯨꯅ
ꯃꯥꯢ ꯒꯥꯔꯤꯗꯣ ꯑꯈꯣꯢꯒ ꯃꯥꯟꯅꯗꯦ ꯍꯥꯢꯕ
ꯑꯣ ꯀ ꯑꯗꯨꯗꯤ ꯅꯣꯏ ꯀꯃꯥꯏ ꯇꯧꯗꯤꯌꯦ
ꯑꯈꯣꯢꯗꯤ ꯀꯦꯕꯜ ꯃꯔꯤꯗꯣ ꯗꯛ ꯂꯥꯎꯅ ꯈꯔꯥ ꯈꯠ ꯈꯠ ꯆ ꯀꯩꯅꯣ ꯇꯧꯔꯅꯤ ꯁꯦꯠꯇꯣꯑꯅꯤ ꯑꯗꯨꯒ ꯂꯩꯆꯅꯗꯣ ꯂꯩꯁꯟꯒ꯭ꯔꯅꯤ ꯗꯛ
ꯎꯝ ꯑꯣ ꯑꯠꯆꯥ ꯑꯠꯆꯥ ꯊꯤꯅ ꯃꯍꯥꯚꯥꯔꯠꯀꯤ ꯑꯝ ꯀꯅꯣꯗꯨꯗꯤ ꯔꯥꯝꯅ ꯔ ꯇꯦꯟꯒ ꯀꯥꯞꯄꯗꯣ ꯀꯃꯥꯢ ꯀꯥꯞꯀꯦ
ꯄꯦꯡ ꯀꯔꯤ ꯍꯥꯏꯗꯥꯏꯅꯦ
ꯎꯝ
ꯆꯨꯝꯕ꯭ꯔꯥ ꯑꯩ ꯍꯥꯢꯖꯦ
ꯇꯨꯏꯡꯏꯏꯏ ꯈꯇꯔꯥꯛ ꯈꯗ꯭ꯔꯥꯛ ꯈꯗꯔ ꯈ ꯂꯥꯎꯔꯛꯇꯣꯏꯅꯦ ꯍ ꯍ ꯑꯩ ꯑꯦ ꯑꯦ ꯇꯦꯟ ꯑꯅꯤ ꯊꯦꯡꯒꯥꯏꯅꯕꯒꯤ ꯋꯥꯔꯤꯅꯤ ꯑꯩꯅ ꯍꯥꯢꯔꯤꯁꯦ
ꯄ꯭ꯔꯕꯥ
ꯁꯛꯇꯤꯃꯥꯟ ꯌꯦꯡꯉꯛꯏ ꯀꯩꯅꯣ
ꯁꯛꯇꯤꯃꯥꯟꯒꯤ ꯍꯦꯔꯣꯗꯣ ꯀꯩꯃꯤꯡ ꯀꯧꯒꯦ
ꯑꯃꯃꯦꯁ ꯄꯨꯔꯤ ꯅꯠꯇꯦꯍꯦ
ꯍꯤ ꯍꯤ
ꯏꯁ ꯅꯪꯖꯨ ꯄꯪꯍꯥꯏ ꯍꯥꯢꯖꯜꯂꯦ ꯑꯃ ꯑ ꯑꯦ ꯑꯦ ꯑꯥꯢ ꯍꯥꯢ ꯔ ꯑ ꯑ ꯑ ꯔꯣꯕꯣꯠ ꯌꯥꯝ ꯁꯥꯕꯗꯣ ꯀꯔꯤꯕ
ꯌꯥꯢ ꯌꯥꯢꯌꯦ ꯔꯣꯕꯣꯠꯇ
ꯐꯤꯂꯝ ꯑꯃ ꯂꯩꯗꯥꯏꯅꯦ ꯁꯛꯇꯤꯃꯥꯟ ꯑꯩ ꯀꯩꯅꯅꯤ ꯁꯥꯏꯗꯣ ꯑꯥ ꯀꯔꯤ ꯀꯔꯤ ꯀꯥꯎꯔꯤꯖꯦ ꯌꯦꯡꯉꯣ ꯃꯃꯤꯡꯖꯦꯉꯣ
ꯀꯅꯥ ꯍꯥꯁ ꯃꯣꯂꯥꯗ ꯌꯦꯛꯄ ꯀꯅꯥ ꯑꯗꯨꯜꯅꯔꯤ ꯌꯦꯡ ꯑꯉꯥꯡ ꯌꯥꯎꯗ
ꯁꯛꯇꯤꯃꯥꯟ ꯁꯥꯏꯗꯣ ꯑꯉꯥꯡꯅꯦ
ꯍꯥ꯭ꯖ ꯃꯣꯂꯥ ꯄꯤꯕꯤꯔꯤꯗꯣ ꯑꯉꯥꯡ ꯅꯠꯇ꯭ꯔꯣ
ꯅꯠꯇꯦꯍꯦ ꯍꯥꯖ ꯁꯅꯥꯗ ꯌꯦꯛꯄ ꯑꯥ ꯀꯔꯤ ꯀꯔꯤ ꯀꯔꯤ ꯑꯃ ꯀꯔꯤꯕ ꯑꯃꯇꯥꯕꯨꯆꯟ ꯑꯃꯇꯥꯕꯨꯆꯟ ꯍꯥꯏꯕ꯭ꯔꯣ
ꯑꯃꯤꯇꯥꯕꯖꯟ
ꯎꯝ ꯗꯨꯅꯦꯃꯤ
ꯁꯛꯇꯤꯃꯥꯟ ꯍꯦꯔꯣꯗꯣ ꯇꯥꯕꯖꯟꯂꯅꯦ ꯅꯃꯥꯏꯗ ꯊꯤꯜꯂꯛꯀꯅꯤ ꯅꯪ ꯑꯗꯩꯗꯤ ꯅꯪ
ꯃꯥꯅꯤ ꯀꯩꯅꯣ
ꯏꯁ
ꯀꯅꯥꯅꯣ ꯗꯨꯗꯤ ꯑꯪ ꯈꯪꯢ ꯈꯪꯗꯅ ꯑꯩꯉ
ꯀꯦ ꯇꯥꯎꯅꯦ ꯆꯨꯀ꯭ꯔꯥꯟꯗ ꯌꯦꯛꯢ ꯀꯩꯅꯣ ꯁꯛꯇꯤꯃꯥꯟꯗ ꯀꯨꯝꯃꯤꯕ ꯅꯨꯄꯥꯗꯣ
ꯎꯝ
ꯃꯨꯀꯦꯁ ꯕꯟꯗꯅꯥ
ꯍ ꯍ
ꯃꯨꯀꯦꯁ ꯀꯅꯥ ꯍꯥꯏ ꯃꯥꯜꯂꯨꯅꯦ ꯑꯗꯣ ꯄꯥꯎ ꯍꯧꯖꯤꯛꯇꯤ ꯑꯍꯟ ꯑꯣꯏꯔꯦ ꯁꯤꯒꯥꯔꯕꯣ ꯑꯗꯨꯏ ꯅꯨꯄꯥꯗꯨꯕꯣ
ꯁꯤꯔꯝꯒꯤꯔꯣꯏ ꯍꯦ ꯍꯤꯡꯉꯝꯒꯤꯅꯤ ꯑꯩꯈꯣꯏꯕꯨ ꯍꯤꯡꯉꯤ ꯃꯥꯗꯤ ꯍꯤꯡꯉꯝꯅꯤ ꯃꯥꯗꯤ ꯍꯤꯡꯉꯝꯒꯤꯅꯤ
ꯑꯗꯒꯤ ꯅꯪ ꯀꯔꯤ ꯕꯨꯝꯕꯨꯝ ꯆꯀꯥꯕꯨꯝ ꯍꯥꯏꯕ꯭ꯔꯥ ꯀꯩꯅꯣꯝ ꯂꯩꯕꯗꯣ ꯀꯔꯤ
ꯈꯪꯗꯦꯗꯅ
ꯇꯧꯕꯗꯣ
ꯑꯩꯈꯣꯏꯗꯤ ꯑꯦꯟꯇꯅꯥ ꯌꯥꯔꯛꯇꯦꯕ ꯌꯥꯝ ꯇꯣꯏꯅ
ꯄꯦꯟꯁꯤꯜꯅ ꯌꯦꯛꯄꯗꯣ ꯅꯪ ꯈꯪꯗꯦ
ꯁꯦꯀꯥ ꯁꯦꯀꯥ ꯕꯨꯡ ꯕꯨꯡ꯫ ꯈꯪꯉꯦ ꯈꯪꯉꯦ
ꯃꯤ ꯀꯣꯠꯊꯣꯛꯄꯗꯣ
ꯎꯝ ꯂ ꯑꯗꯨꯗꯤ ꯎ ꯄꯥꯎꯋ꯭ꯔ ꯔꯦꯟꯖꯔ ꯌꯦꯡꯉꯛꯇ꯭ꯔꯣ
ꯄꯥꯎꯋ꯭ꯔꯔꯦꯟꯖꯔ ꯍꯥꯏꯒꯔꯥꯗꯤ ꯂꯣꯏꯔꯦ ꯀꯥꯔꯤ
ꯄꯥꯎꯟꯖꯔ ꯑꯦꯁ ꯄꯤꯗꯤ ꯊꯨꯏꯔꯤ
ꯅꯤꯟꯖꯥ ꯏꯁ꯭ꯇꯣꯝ ꯄꯋꯧꯔꯦꯟꯖꯔ ꯊꯟꯗꯤꯔ ꯏꯁ꯭ꯇꯣꯝ
ꯊꯟꯗ ꯊꯣꯡ
ꯗꯔꯥꯐꯒꯟ ꯕꯣꯟ ꯅꯪ ꯋꯥꯊꯤ ꯑꯗꯨꯝ ꯉꯥꯡꯉꯤꯍꯥ
ꯅꯨꯡꯉꯥꯏꯇ꯭ꯔꯣ ꯁꯤꯅꯍꯦꯟꯅ
ꯊꯥꯏꯅ ꯐꯪꯕ ꯁꯟꯗ꯭ꯔꯦꯝꯕꯤꯗꯣ ꯅꯪ ꯎꯔꯤꯕꯣ
ꯎꯔꯤꯌꯦ ꯂꯩꯏꯌꯦ ꯀꯣꯏ ꯂꯩꯀꯥꯏ ꯄꯩ ꯂꯩꯃꯤ ꯈꯣꯢ ꯈꯨꯡꯒꯪꯗ ꯄꯩ ꯂꯩꯝ
ꯑꯁ ꯑꯗꯨꯝ ꯑꯩꯈꯣꯏꯅ ꯁꯣꯔꯣꯛꯇ ꯊꯣꯛꯄ ꯀꯥꯟꯗ ꯑꯗꯨꯝ ꯊꯦꯡꯅꯩꯁꯦ
ꯁꯣꯔꯣꯛ ꯊꯣꯛꯕ ꯀꯥꯟꯗ ꯀꯥꯏꯗ ꯇꯣꯡꯉꯤꯁꯤꯅ ꯅꯃꯤꯁꯦ
ꯖꯤꯟ ꯃꯥꯌꯦꯞ ꯂꯩꯗ ꯃꯥꯌꯦꯞ ꯂꯩ
ꯃꯥꯌꯦꯞ ꯂꯩꯒꯥ ꯍꯥꯏꯖꯜ ꯂꯦ
ꯃꯥꯌꯦꯞ ꯂꯩ ꯀꯧꯋꯦ ꯑꯗꯨꯒꯤ ꯂꯩ ꯃ ꯃꯤꯡꯗꯣ ꯁꯪꯒꯣꯝ ꯊꯣꯛꯄꯤꯗꯣ ꯑ ꯃꯈꯣꯝꯑꯝ ꯊꯣꯛ ꯗꯣ ꯋꯥ꯭ꯋꯥꯏꯠ ꯀꯂꯔ ꯑꯗꯨ ꯁ ꯃꯌꯦꯞ ꯂꯩ ꯀꯧꯕꯅꯦ
ꯁꯦꯡꯉꯕꯣ
ꯁꯦꯡꯉꯦꯃꯦ
ꯑꯩ ꯃꯤ ꯍꯥꯏ ꯐꯅ ꯂꯥꯜꯂꯝꯃꯗꯤ ꯑꯩ ꯆꯣꯞꯇꯣꯏꯕ
ꯑ ꯑꯁꯦꯡ ꯀꯤꯅꯦ ꯑꯩꯕꯨ ꯅꯪꯉꯣꯟꯗ ꯑꯃꯨꯛ ꯐꯥꯒꯤ ꯇꯧꯒꯤꯗ꯭ꯔꯣ
ꯑꯗꯨꯗꯤ ꯑꯩꯈꯣꯏ ꯁ꯭ꯋꯥꯏꯖꯨ ꯃꯌꯥꯝ ꯂꯩ ꯃꯌꯥꯝ ꯍꯧꯋꯦ ꯑꯗꯨ ꯑꯝꯇ ꯎꯗꯦꯅ
ꯇꯣꯡꯉꯣꯌꯦ ꯅꯣꯏ ꯑꯗꯨꯋꯥꯏꯗꯗꯤ ꯍꯋꯥ ꯅꯨꯡꯁꯤ ꯁꯦꯡꯗꯦ
ꯀꯩꯍꯥꯞꯄꯤ
ꯈꯣꯏꯗꯤ ꯑꯥ
ꯍꯂꯣ
ꯁꯟ ꯂꯩꯁꯤꯗꯤ ꯁꯟ ꯁꯟ ꯅꯣꯡꯐꯨ ꯑꯝ ꯄꯨꯔꯥ ꯂꯩꯔꯤ ꯀꯩꯅꯣ
ꯐꯠꯇꯂꯥꯏꯗꯣ ꯁꯨꯡꯕ꯭ꯔꯥꯃꯤ ꯚꯥꯏ
ꯍꯥꯥ
ꯁꯟꯅ ꯐꯠꯇꯤꯂꯥꯏꯖꯔ ꯁꯨꯡꯕ꯭ꯔꯣ ꯁꯟꯊꯤ ꯈꯇꯡ ꯊꯥꯗꯥꯔꯥ ꯌꯥꯔꯕꯕ
ꯌꯥꯔꯦ ꯒ꯭ꯌꯥꯁ ꯂꯩꯅꯗꯦꯃꯤ ꯑꯩꯈꯣꯏ ꯕꯥꯏꯑꯣꯒ꯭ꯌꯥꯁꯀ ꯂꯩꯌꯦꯃꯤ
ꯊꯥꯏꯅꯒꯤ ꯀꯥꯎꯗꯪ
ꯀꯥꯎꯗꯪꯗꯤ ꯁꯦꯝ ꯐꯥꯏꯔꯣ ꯐꯥꯏꯌꯔꯋꯨꯠ
ꯍꯣꯏ ꯑꯣꯔꯇꯣꯗꯪ ꯁꯤꯟꯅꯩꯌꯦꯕ
ꯎꯝ ꯎꯝ ꯑꯩꯈꯣꯏꯗꯤ ꯄꯤꯡꯌꯦ ꯂꯩꯇ꯭ꯔꯥ ꯀꯥꯟꯗ ꯐ ꯑꯣꯠ ꯍꯥꯏꯕꯅꯦ
ꯀꯩ ꯂꯩꯇ꯭ꯔꯥ ꯀꯥꯟꯗꯕ
ꯁꯤꯡ ꯂꯩꯇ꯭ꯔꯀꯥꯟꯗ ꯁꯟꯊꯤꯁꯤ ꯌꯣꯝꯃꯦꯗ ꯅꯥ ꯌꯥ ꯑ ꯋꯥꯏꯒ ꯇꯧꯔꯒ ꯈꯨꯠꯁꯤꯅ ꯇꯥꯛ ꯇꯛ ꯇꯛ ꯇꯛ ꯇꯛ ꯑꯥꯏꯁ ꯀ꯭ꯔꯤꯝ ꯁꯥꯒꯨꯝ ꯁꯥꯗꯣꯏꯅꯦꯅꯦ ꯍꯍꯍꯍ
ꯑꯗꯨ ꯆꯥꯒꯨꯝꯖꯦ ꯍꯥꯢꯕ
ꯆꯥꯛ ꯊꯣꯡꯉꯣ ꯑꯃꯨꯛ ꯊꯣꯡꯗꯣꯏꯅꯦ ꯑꯗꯨꯅ ꯁꯤꯡ ꯑꯣꯏꯗꯣꯏꯅꯦ
ꯑꯗꯨꯅ ꯑꯩꯅ ꯂꯐꯨꯠꯇ ꯑꯗꯨ ꯆꯔꯒꯨꯝ ꯑꯃꯨꯛ ꯆꯥꯛꯁꯦ ꯑꯃꯨꯛ ꯆꯥꯕ
ꯎꯝ ꯈꯨꯠ ꯁꯦꯡꯅ ꯍꯥꯝꯗꯣꯏꯅꯤ ꯀꯩꯅꯣ ꯁꯟꯊꯤꯗꯤ ꯊꯥꯏꯅ ꯑꯩꯈꯣꯏ ꯐꯤ ꯁꯨꯕꯗ ꯁꯔꯞ ꯑꯣꯏꯅꯔꯝꯃꯤꯅꯤ ꯀꯩꯅꯣ
ꯑꯣꯏꯅꯔꯝꯗꯣꯏ ꯃꯥꯜꯂꯦ ꯑꯩ ꯈꯪꯉꯦ ꯑꯣꯏꯔꯝ ꯑꯣꯏꯕ꯭ꯔꯥ ꯑꯣꯏ ꯅꯝꯕ꯭ꯔꯥ
ꯑꯗꯨꯅꯤ ꯑꯣꯏꯅꯔꯝꯕꯗꯩ ꯍꯧꯖꯤꯛ ꯃꯉꯣꯟꯗ ꯑꯩꯈꯣꯏꯒꯤ ꯑ ꯀꯔꯤ ꯌꯥꯎꯗꯦ ꯎꯝ ꯎꯝ
ꯀꯔꯤ
ꯄꯦꯛꯇꯔꯤꯌꯥ ꯂꯩꯩ ꯌꯥꯎꯗꯦꯅ
ꯃꯔꯤꯗ
ꯎꯝ
ꯁꯟꯊꯤꯁꯦ ꯑꯗꯨꯗꯤ ꯆꯥꯕ ꯌꯥꯔꯦꯅꯦ
ꯁꯟꯊꯤ ꯆꯥꯕ ꯌꯥꯏ ꯀꯩꯅꯣ ꯁꯟꯊꯤ ꯁꯟ ꯃꯌꯨꯡꯊꯛꯏꯗꯨꯗꯤ ꯃꯤ ꯂꯝꯗꯗꯤ
ꯇ ꯉꯥꯡꯒꯤ
ꯑꯦ ꯃꯣꯏ ꯁꯟꯊꯤ ꯆꯥꯅꯩꯗꯨꯗꯤ ꯃꯤ ꯂꯩꯗ ꯍꯥꯞꯄ ꯀꯥꯟꯗ ꯑꯥ ꯁꯟꯊꯣꯡꯕ ꯀꯥꯟꯗ ꯍꯥꯞꯄ ꯀꯥꯟꯗ ꯆꯔꯤꯗꯨꯗꯤ
ꯁꯅ ꯊꯣꯡꯕꯗ ꯁꯟꯊꯤ ꯍꯥꯞꯄꯦ
ꯎꯝ
ꯉꯥꯡꯉꯤꯗꯣ ꯉꯥꯎꯔꯕꯣ ꯕꯥ
ꯑꯩꯈꯣꯏ ꯃꯕꯨꯛꯇꯒꯤ ꯂꯧꯊꯣꯛꯑꯒ ꯍꯥꯞꯄꯤꯗꯨꯗꯤ
ꯄꯨꯟ ꯌꯥꯗ꯭ꯔꯦꯕꯣ
ꯉꯥꯎꯔꯖꯅꯣ ꯉꯥꯎꯔꯖꯅꯣ ꯑꯣ ꯑꯗꯣ ꯑ ꯑ ꯀꯃꯥꯏꯅ ꯇꯧꯁꯦ ꯍꯥꯏꯕꯅꯣ ꯅꯍꯥꯟꯒꯤ ꯑꯗꯣ ꯉꯁꯤ ꯂꯥꯛꯑꯣꯅ ꯍꯥꯏ ꯍꯥꯏꯒꯦ ꯇꯧꯕꯅꯦ ꯆꯥꯛ ꯆꯥꯕꯒꯤꯗꯣ
ꯋꯥꯔꯤ ꯁꯥꯟꯗꯦ ꯌꯥꯔꯦ ꯊꯝꯃꯒꯦ ꯑꯩ ꯅꯪ ꯂꯩꯔꯝꯃꯣ ꯐꯦꯁ ꯇꯨ ꯐꯦꯁ ꯇꯧꯈꯥꯏꯔꯅꯦ
ꯊꯝꯃꯦꯀꯣ